ꯍꯜꯂꯣ ꯎꯝ꯫
ꯍꯜꯂꯣ
ꯆꯥꯛ ꯆꯥ꯭ꯔꯕꫭ ꯀꯃꯥꯏ ꯇꯧꯔꯒꯦ
ꯆꯥꯛ ꯆꯥꯔꯤ ꯍꯥꯏꯗꯨꯗꯤ ꯂꯩꯔꯤꯌꯦ ꯑꯗ ꯑꯉꯥꯡꯒꯤ ꯇꯨꯒꯤ ꯑꯃꯨꯛ ꯈꯨꯗꯛꯇ ꯀꯧꯔꯛꯄꯒꯤ ꯄꯨꯡ ꯇꯔꯥꯗ ꯂꯥꯛꯑꯣꯅ
ꯑꯁ ꯁꯛꯑꫭ ꯁꯥꯔ ꯀꯥꯟꯁꯤꯗ ꯑꯃꯨꯛ ꯉꯁꯤꯁꯨ ꯑꯃꯨꯛ ꯀꯨꯏꯅ ꯂꯩꯗꯣꯏ ꯖꯥꯠꯂꯥ ꯑꯗꯨꯗꯤ ꯆꯥꯛ ꯆꯥꯊꯣꯛꯑꯥ ꯆꯠꯂꯣ ꯎꯝ ꯃꯥꯅꯦ ꯀꯣꯂꯦꯖ ꯆꯠꯄ ꯑꫭꯏ ꯀꯣꯂꯦꯖ ꯆꯠꯄ ꯑꯣꯏꯇꯥꯔꯁꯨ ꯆꯥꯛꯇꯣ ꯆꯥꯊꯣꯛꯑ ꯆꯠꯂꯣ ꯍꯥꯏꯕ ꯑꯩꯈꯣꯏꯒꯤ ꯃꯥꯏꯔꯦꯟ ꯊꯣꯡꯉꯦ ꯁꯣꯏꯕꯨꯝꯒ ꯅꯣꯏꯒꯤꯗꯤ ꯃꯌꯦꯛ ꯌꯥꯝ ꯁꯦꯡꯗꯦ ꯀꯩꯒꯤꯅꯣ ꯈꯪꯗꯦ ꯃꯈꯣꯡꯁꯦ
ꯇꯥꯕ꯭ꯔꯣ